ꯇꯕ꯭ꯔꯣ ꯇꯕ꯭ꯔꯣ ꯑꯥꯎ ꯂꯥꯎꯗ ꯊ ꯃ ꯌꯥꯔꯝꯃꯣꯏ
ꯀꯔꯤꯅꯣꯅꯦ
ꯎꯝ ꯅꯪ ꯏꯔꯄꯤꯤꯁ ꯍꯥꯞꯠꯇ꯭ꯔꯣ
ꯉꯥꯏꯈꯣꯁꯦ ꯑꯝꯇ
ꯎꯝ ꯏꯔꯄꯁ ꯍꯥꯞꯄꯨ ꯑꯗꯨ ꯑꯣꯏꯔꯗꯤ ꯌꯥꯗꯣꯏꯅꯦ ꯍꯥꯞꯆꯤꯜꯂꯨ ꯑꯗꯨꯒ ꯋꯥꯔꯤ ꯁꯥꯥꯁꯦ ꯃꯤꯅꯤꯠ ꯇꯔꯥ ꯈꯛꯇꯅꯤ ꯘꯔꯤꯁꯇꯥ ꯇꯧꯔꯕꯣ
ꯑꯩꯒꯔꯤ ꯏꯁꯇꯥꯔꯠ ꯅꯠ ꯇꯧꯗꯦ ꯐꯝꯑ ꯂꯩ ꯑꯩ ꯈꯣꯏꯗꯧ ꯁꯧꯍꯠꯂꯦ ꯎꯝ ꯍꯨꯝ ꯍꯨꯝ ꯈꯣꯏꯗꯧ ꯁꯎꯒꯠꯂꯦ ꯀꯔꯤꯒꯤꯅꫭ ꯈꯪꯗꯦ
ꯁꯥꯎꯔꯨꯅꯨ ꯁꯥꯎꯔꯅꯨ ꯑꯉꯥꯡ ꯑꯉꯥꯡ ꯍꯥꯏꯕꯁꯤꯗꯤ ꯁꯤ ꯁꯤ ꯉꯥꯛꯇꯅꯤ ꯅꯤꯡꯉꯥꯏꯁꯨ ꯈꯔ ꯀꯟꯕ ꯇꯥꯥꯕꯅꯤ ꯀꯩꯅꯤ
ꯑꯣꯏꯗꯦ ꯅꯤꯡꯉꯥꯏꯗꯣ ꯑꯃꯗ ꯂꯩꯔꯤꯗ
ꯎꯝ ꯃꯧꯍꯩꯁꯅꯤ ꯀꯦꯝ ꯈꯜꯂꯨꯅꯨ
ꯎꯝ ꯃꯥꯍꯧꯁꯥ ꯅꯠꯇ꯭ꯔꯦ ꯁꯣꯝꯗ ꯑꯃꯗꯣ ꯍꯥꯟꯅꯒꯤꯗꯣ ꯑꯁ ꯅꯪ ꯁꯤꯖꯨꯕꯥ
ꯄꯦꯔꯤ ꯑꯥ ꯑꯥ ꯑꯥ
ꯑꯣ ꯑꯗꯨꯒ ꯑꯗꯨꯒ ꯃꯇꯝ ꯈꯔ ꯐꯥꯎꯅꯔꯝꯃꯦꯗꯅ ꯃꯇꯝ ꯈꯔ ꯐꯥꯎꯅꯔꯝꯕꯗꯣ ꯃꯥꯅ ꯍꯧꯖꯤꯛ ꯍꯪꯉꯛꯏꯖꯦ ꯃꯇꯝ ꯈꯔ ꯐꯥꯎꯅꯔꯝꯕꯅꯤꯅ ꯐꯤꯖꯤꯀꯦꯜ ꯔꯤꯂꯦꯁꯟꯁꯤꯞ ꯂꯩ ꯑꯗꯨ ꯃꯥꯇꯛꯗꯨꯗꯥ ꯇꯧꯈꯠ ꯂꯛꯏ ꯅꯤꯅꯦ ꯅꯪꯕꯣ
ꯑꯣ ꯑꯣ
ꯄꯦꯜꯂꯥꯕꯅꯦ ꯑꯥꯏꯗꯤꯕꯥ
ꯂꯩꯇ ꯍꯥꯏꯌꫭ
ꯑꯗꯨ ꯅꯠꯇꯦ ꯍꯣꯏꯅꯦ ꯑꯗꯨꯕꯨꯗꯤ ꯍꯥꯏꯕ ꯌꯥꯕꯗꯤ ꯍꯥꯏꯒ꯭ꯔꯦ ꯑꯗꯨ ꯃꯥ ꯈꯜꯂꯤꯖꯦ ꯉꯁꯥꯏ ꯅꯣꯡ ꯀꯟꯅ ꯇꯥꯔꯛꯄ ꯃꯇꯝ ꯃꯇꯝꯗꯣ
ꯑꯥꯎ
ꯑꯗꯨꯗꯣ ꯅꯣꯡ ꯇ ꯑ ꯃꯥꯅ ꯍꯥꯟꯅ ꯇꯦꯛꯁ ꯊꯥꯔꯛ ꯑꯦꯕꯥ ꯅꯣꯏꯗꯨꯗ ꯅꯣꯡ ꯇꯥꯕ꯭ꯔꫭ ꯑꯩꯈꯣꯏ ꯁꯣꯝꯗꯗꯤ ꯅꯣꯡ ꯇꯥꯕꯅ ꯂꯣꯏꯔꯦ ꯍꯩꯗꯕꯅ ꯂꯣꯏꯔꯦ ꯈꯣꯠꯂꯦꯅ ꯑꯣꯏꯔꯦꯕ ꯑ ꯑꯗꯨꯗ ꯑꯩꯅꯖꯨ ꯍꫭꯏ ꯁꯤꯗꯁꯨ ꯇꯥꯏ ꯈꫭꯠꯂꯦ ꯑꯁꯤꯒꯤ ꯋꯦꯗꯔꯁꯤꯗꯤ ꯅꯨꯡꯉꯥꯏꯅꯤꯌꯦ ꯈꯣꯠꯅꯤꯌꯦ ꯑꯩꯅ ꯍꯥꯏꯔꯨꯕ
ꯇꯥꯕ꯭ꯔꯥ
ꯑꯥꯎ
ꯑꯗ ꯑꯩꯅ ꯑꯁꯤ ꯑꯁꯤ ꯑꯁꯤ ꯋꯦꯗꯔꯖꯤ ꯅꯨꯡꯉꯥꯏꯅꯤ ꯈꯣꯠꯅꯤ ꯑꯩꯅ ꯁꯨꯝ ꯍꯥꯏꯔꯨꯕꯅꯤꯗ ꯃꯥꯗꯣ ꯀꯩ ꯍꯥꯏꯔꯛꯀꯦꯗ ꯅꯪꯗꯤ‌ ꯑꯦꯛꯄ꯭ꯔꯦꯁ ꯌꯥꯝ ꯂꯩꯕ ꯃꯜꯂꯦ ꯑꯗꯨ ꯍꯥꯟꯅ ꯍꯧꯔꯛꯑꯦ ꯑꯗꯨꯗꯒꯤꯁꯨ ꯑꯃꯨꯛ ꯍꯧꯔꯕꯅꯦꯕ ꯈꯪꯕ꯭ꯔꯥ ꯄꯣꯠꯇꯣ
ꯑꯗ ꯋꯥꯔꯤ ꯋꯥꯔꯤ ꯑꯣ ꯍ ꯍꯦ ꯌꯥꯁꯤ
ꯍꯥꯥ?
ꯆꯔ ꯑꯃ ꯎꯝ ꯎꯝ ꯎꯝ
ꯇꯥꯕ꯭ꯔꯣ ꯅꯪꯕꯣ ꯀꯅꯥꯒꯅꯣ ꯋꯥꯔꯤ ꯁꯥꯟꯅꯩꯗꯨꯅꯥ?
ꯑꯦ
ꯃꯈꯣꯟ ꯃꯈꯣꯟꯗꯨ ꯃꯈꯣꯟ ꯃꯈꯣꯟꯗꯨ ꯁꯦꯡꯗꯕ ꯑꯗꯨꯅ ꯑꯗꯨ ꯑꯗꯨ ꯃ ꯎ ꯑꯗꯨ- ꯑꯗꯨ ꯊꯒꯠꯂꯁꯨ ꯑꯩꯁꯨ ꯑꯩꯁꯨ ꯍꯥꯏꯕ ꯌꯥꯕ ꯍꯥꯏꯔꯦꯕ ꯍꯥꯏꯗꯤ ꯌꯨꯝꯗ ꯏꯅꯥꯎꯄꯤ ꯍꯣꯏꯁꯨ ꯄꯨꯜ ꯂꯩꯕꯅꯤꯅ ꯑꯗꯨꯒꯨꯝꯕ ꯇꯧꯔꯗꯤ ꯍ ꯕꯦꯔꯥ ꯀꯥꯟꯅꯔꯣꯏꯗ꯭ꯔꯣ ꯈꯣꯠꯇ꯭ꯔꯣꯅ ꯑꯩꯅ ꯑꯗꯨꯃꯥꯏꯅ ꯍꯥꯏꯕꯅꯦꯕ ꯃꯥꯗꯤ ꯄꯥꯎ ꯈꯔ ꯐꯥꯎꯅꯕ ꯄꯥꯎꯈꯔꯥ ꯐꯥꯎꯅꯕ ꯍꯧꯔꯛꯄꯗꯒꯤ ꯇꯦꯁ ꯈꯔ ꯊꯥꯅꯕ ꯍꯧꯔꯛꯄꯗꯒꯤ ꯅꯨꯄꯥ ꯀꯣꯏꯕ ꯈꯣꯠꯄ ꯇꯧꯕꯅꯤꯅ ꯑꯩꯅꯁꯨ ꯑꯩꯅꯁꯨ ꯈꯪꯉꯦ ꯑꯣꯏꯔꯣꯏ ꯍꯥꯏ ꯃꯥꯅꯁꯨ ꯑꯩꯒ ꯑꯣꯏꯔꯣꯏ ꯍꯥꯏꯕ ꯈꯪꯉꯦ ꯑꯗꯨꯅ ꯃꯥꯁꯨ ꯃꯥꯒꯤ ꯊꯣꯛꯄ ꯑꯩꯁꯨ ꯑꯩꯒꯤ ꯊꯣꯛꯄ ꯐꯅꯦ ꯂꯩꯅꯩꯗꯣ ꯃꯥꯒꯤ ꯑꯗꯨꯕ ꯃꯇꯝꯗ ꯃꯥꯗꯤ ꯃꯁꯥꯒꯤ ꯐꯣꯟ ꯄꯥꯏꯕꯁꯤꯅꯠꯇꯅ ꯃꯥꯒꯤ ꯐꯣꯟ ꯃꯇꯦꯛ ꯃꯇꯦꯛ ꯈꯔ ꯈꯔ ꯉꯥꯛꯇꯪ ꯉꯥꯛꯇꯪ ꯄꯥꯏꯞꯗꯨꯗꯁ ꯔꯅ ꯁ ꯐꯥꯎ ꯋꯥꯅꯤ ꯈꯣꯠꯂꯤꯅ ꯑꯗꯨꯃꯥꯏꯅ ꯍꯥꯏꯕꯅꯦꯕ
ꯑꯥ
ꯑꯗ ꯅꯣꯏꯗꯗꯤ ꯍꯡꯉꯛꯇ꯭ꯔꯣ ꯑꯗꯨꯒꯨꯝꯕ
ꯗꯦ ꯑꯗꯨꯒꯨꯝꯕ ꯀꯩꯝ
ꯑꯗꯨ ꯃꯥꯗꯨ ꯑꯗꯨ ꯅꯠꯇꯦ ꯑꯗꯨ ꯃꯥ ꯆꯤꯡꯅꯩꯖꯤꯅꯗꯤ ꯃꯇꯝ ꯈꯔ ꯑꯗꯨꯃꯥꯏꯅ ꯂꯣꯏꯅꯔꯝꯝꯕꯅꯤ ꯑꯗꯨꯃꯥꯏꯅ ꯇꯧꯔꯝꯒꯗ꯭ꯔ ꯁꯤꯅꯦꯕ ꯑꯗꯨ ꯑꯩꯅ ꯍꯥꯏꯕꯅꯦꯕ ꯑꯁ ꯅꯪ ꯅꯪꯅ ꯈꯜꯂꯤꯁꯤꯗ ꯑꯩꯅ ꯉꯁꯥꯏ ꯋꯦꯗꯔꯒꯤ ꯃꯇꯥꯡꯗ ꯈꯔ ꯍꯥꯏꯔꯨꯕꯗꯒꯤ ꯅꯪꯁꯦ ꯇꯧꯔꯛ ꯃꯥꯜꯂꯦꯗꯅ ꯑꯩꯅ ꯑꯗꯨꯃꯥꯏꯅ ꯍꯥꯏꯕꯅꯦꯕ ꯑꯗꯣ ꯃꯥꯅ ꯅꯠꯇꯦ ꯏꯕꯥꯅꯤ ꯄꯥꯎ ꯐꯥꯎꯅꯕ ꯍꯧꯔꯛꯄ ꯑꯗꯒꯤ ꯑꯩꯗꯤ ꯑꯗꯨꯃꯥꯏꯅ ꯈꯟꯈ꯭ꯔꯕꯅꯦ ꯁꯤꯅꯦꯕ ꯑꯗꯨ ꯑꯩꯅ ꯑꯗꯨ ꯑꯩꯅ ꯑꯩꯅ ꯑꯩꯅ ꯍꯥꯏꯕꯅꯦꯕ ꯑꯩꯅ ꯍꯥꯏꯕꯅꯦꯕ ꯍꯣꯏ ꯅꯪꯅ ꯈꯜꯂꯤꯗꯣ ꯆꯨꯝꯃꯦ ꯍꯥꯏꯕꯗꯤ ꯗꯤ ꯑꯩꯒ ꯃꯥꯒ ꯁꯦ ꯄꯠ ꯇꯠꯈꯩ ꯅꯨꯡꯁꯤꯅꯔꯒ ꯐꯦ ꯃꯤꯅ ꯌꯥꯗꯕꯒꯤ ꯂꯥꯞꯊꯣꯛꯅꯕꯅꯦꯒꯨꯝꯕ ꯍꯥꯏꯔꯒꯗꯤ ꯅꯪ ꯈꯜꯂꯤ ꯄꯣꯠꯇꯣ ꯅꯪ ꯈꯜꯂꯤꯗꯣ ꯈꯟꯐꯝ ꯊꯣꯛꯑꯦ ꯑꯩꯅ ꯍꯥꯏꯕꯅꯦꯕ ꯑꯩꯅ ꯑꯩꯅ ꯑꯩꯅ ꯑꯗꯨꯒꯨꯝꯕ ꯑꯗꯨꯒꯨꯝꯕ ꯄꯣꯠꯇꯣ ꯐꯦꯃꯤꯂꯤꯅ ꯌꯥꯗ ꯕꯒꯤ ꯂꯥꯞꯊꯣꯛꯅꯕ ꯈꯣꯠꯄꯗꯣ ꯅꯠꯇꯕꯅꯤꯅ ꯄꯥꯎ ꯈꯔ ꯐꯥꯎ ꯐꯥꯎꯅꯕ ꯍꯧꯔꯛꯄꯗꯩꯩ ꯃꯥ ꯑꯗꯨꯃꯥꯏꯅ ꯀꯥꯔꯟꯒ ꯇꯨꯔꯟꯒ ꯑꯗꯨꯃꯥꯏꯅ ꯇꯧ ꯂꯩꯕꯅꯤꯅ ꯃꯥꯅꯁꯨ ꯑꯩ ꯑꯣꯏꯔꯣꯏ ꯈꯪꯉꯦ ꯑꯩꯅꯁꯨ ꯑꯣꯏꯔꯣꯏ ꯈꯪꯉꯦ ꯉꯦ ꯑꯗꯨꯃꯥꯏꯅ ꯇꯧꯕ ꯑꯗꯨꯃꯥꯏꯅ ꯇꯧꯕꯅꯦ ꯈꯣꯠꯄꯅꯦ ꯅꯦꯅ ꯑꯩꯅ ꯍꯥꯏꯕꯅꯦꯕ
ꯑꯥ
ꯑꯁ ꯃꯥꯒꯤ ꯄꯨꯔꯥ ꯑꯁ ꯃꯤ ꯃꯤꯑꯣꯏꯕ ꯍꯥꯏꯕꯁꯤꯗꯤ ꯑ ꯎꯟꯁꯥꯅ ꯀꯨꯞꯄ ꯃꯤꯑꯣꯏꯕꯅꯤ ꯍꯥꯅꯨꯕꯤꯒꯤ ꯗꯥꯏꯂꯣꯛ ꯑꯃꯨꯛ ꯇꯧꯔꯛꯑꯦ ꯄꯩꯁꯥꯅ ꯀꯨꯞꯄ ꯃꯤꯑꯣꯏ ꯀꯅꯥꯅ ꯈꯪꯕ ꯉꯝꯕꯅꯣ ꯑꯗꯨꯒꯨꯝꯕꯗ
ꯑꯗꯨꯗ ꯅꯣꯏ ꯃꯦꯔꯤꯒꯗꯤ ꯄꯥꯎ ꯃꯦꯔꯤꯗꯣ ꯄꯥꯎ ꯐꯥꯎꯔꯛ꯭ꯇꯔꯣ
ꯍꯥꯎꯅꯗꯍ ꯔꯦ ꯕꯂꯣꯛ ꯄꯤꯒꯤꯕ
ꯑꯥ ꯅꯪꯒꯤ ꯅꯃꯥꯟꯅꯕꯒꯤ ꯃꯇꯦꯡꯗꯒ ꯐꯥꯎꯔꯛꯇ꯭ꯔꯕ ꯅꯣꯏ
ꯑꯗꯥꯏꯗꯤ ꯏꯃꯥꯟꯅꯕꯅꯍꯩ ꯑꯗꯨꯃꯥꯏꯅ ꯇꯧꯒꯗꯕ ꯅꯠꯇꯦ ꯑꯗꯨꯃꯥꯏꯅ ꯇꯧꯒꯗꯕ ꯅꯠꯇꯦ ꯍꯥꯏꯕꯗꯤ ꯃꯥꯅꯁꯨ ꯇꯧꯔꯛꯀꯗꯕ ꯅꯠꯇꯦꯕ ꯑꯗꯨꯃꯥꯏꯅ ꯑꯁ ꯃꯤ ꯂꯩꯔꯤ ꯂꯩꯅꯦꯕꯗꯨꯕꯣ ꯑꯥꯏꯖꯤꯗ ꯐꯣꯇꯣ ꯅꯝꯃꯤꯟꯅꯅ ꯊꯥꯒꯠꯂꯒ ꯇꯧꯂꯛꯏꯗꯨꯕ ꯀꯗꯥꯏꯗꯒꯤꯅꯣꯅꯦ ꯅꯪꯕꯣ
ꯑꯥ
ꯑꯗꯨꯅ ꯈꯪꯉꯦꯕ ꯑꯩꯅ ꯑꯩꯅ ꯑꯩꯅꯁꯨ ꯑꯩꯅꯁꯨ ꯑꯣꯏꯔꯣꯏ ꯈꯪꯉꯦ ꯃꯥꯁꯨ ꯑꯣꯏꯔꯣꯏ ꯈꯪꯉꯦꯕ ꯃꯉꯣꯟꯗ ꯂꯍꯦꯟꯗ ꯍꯥꯏꯕ ꯅꯠꯇ꯭ꯔꯦ ꯅꯪꯉꯣꯟ ꯅꯦꯕ ꯍꯥꯏꯁꯦ ꯃꯥꯁꯨ ꯃꯥꯁꯨ ꯈꯪꯉꯦꯕ ꯑꯩ ꯑꯣꯏꯔꯣꯏ ꯍꯥꯏꯕꯗꯣ ꯑꯩꯁꯨ ꯈꯪꯉꯦꯕ ꯃꯥꯕꯨ ꯑꯣꯏꯔꯣꯏ ꯍꯥꯏꯕꯗꯣ
ꯑꯗꯨ ꯃꯥꯅ ꯈꯜꯂꯤꯁꯤꯅ ꯑꯗꯨ ꯃꯥꯥꯏꯅ ꯃꯇꯝ ꯈꯔ ꯂꯣꯏꯅꯕꯅꯤ ꯑꯗꯨꯒꯨꯝꯕ ꯇꯧꯔꯝꯗ ꯈꯣꯠ꯭ꯔꯥ ꯁꯤꯅꯦꯕ ꯑꯗꯨꯗꯤ ꯍꯧꯖꯤꯛ ꯌꯦꯡꯉꯣ ꯀꯩꯅꯣ ꯅꯠꯇꯦ ꯀꯔꯤꯅꯣ ꯑꯃ ꯆꯤꯡ ꯍꯥꯏꯕ꯭ꯔꯥ ꯑꯗꯨ ꯑꯗꯨꯗꯤ ꯍꯣꯏ ꯃꯣꯏ ꯃꯁꯦꯟ ꯑꯣꯏꯔꯔꯁꯨ ꯃꯣꯏꯗꯤ ꯐꯖꯅ ꯅꯨꯡꯁꯤꯅꯔꯛꯄꯅꯦꯗꯅ
ꯍꯣꯏ
ꯁꯦꯕ
ꯍ ꯍꯣ
ꯄꯣꯠꯇꯣ ꯑꯗꯨꯕꯨ ꯍꯥꯏꯗꯤ ꯃꯥꯅ ꯈꯜꯂꯤꯕ ꯄꯣꯠꯇꯣ ꯑꯁꯨꯃꯥꯏꯅ ꯑꯃꯨꯛ ꯈꯜꯂꯛꯄ ꯍꯥꯏꯇꯥꯔꯦꯅꯦ ꯑꯗꯨꯗꯤ ꯅ ꯅꯪꯅ ꯑꯩꯉꯣꯟꯗ ꯈꯜꯂꯤꯗꯨꯁꯨ ꯏꯆꯦꯈꯣꯏꯁꯨ ꯑꯗꯨꯃꯥꯏꯅ ꯇꯧꯔꯝꯕꯅꯤ ꯍꯥꯏꯗꯤ ꯈꯜꯂꯛꯄ ꯄꯣꯠꯇꯣ ꯑꯗꯨꯅꯦꯗ ꯍꯥꯏꯗꯤ ꯑꯗꯨꯅꯦ ꯈꯪꯗꯦ ꯍꯥꯏꯕ ꯌꯥꯗꯤ ꯍꯥꯏꯈ꯭ꯔꯕꯅꯤ ꯍꯣꯔꯦꯟ ꯑꯗꯨꯨꯛ ꯀꯩ ꯇꯧꯔꯄꯅꯤ ꯑꯁ ꯑꯩ ꯉꯁꯤ ꯃꯨꯠ ꯁꯨꯋꯤꯡ ꯌꯥꯝ ꯇꯧꯋꯦ ꯈꯣꯠꯂꯦꯅ ꯀꯥꯏꯅ ꯇꯧꯔ ꯇꯧꯔꯄꯅꯦꯅ ꯀꯩꯁꯨ ꯅꯠꯇꯕ ꯌꯥꯝ ꯈꯟꯖꯤꯜꯂꯨ ꯑꯗꯨ ꯑꯩꯅ ꯀꯩꯁꯨ ꯅꯠꯇꯕꯁꯨ ꯌꯥꯝ ꯈꯟꯖꯜꯂꯨ ꯈꯣꯠꯂꯨꯗꯤ ꯍꯥꯏꯗꯤ ꯍꯥꯏꯈꯤꯕꯅꯤ ꯑꯣ ꯉꯥꯏꯈꯣ ꯑ ꯑꯗꯣ ꯑꯩ ꯀꯩꯅꯣꯝ ꯍꯪꯒꯦꯕ
ꯍꯥꯏꯌ ꯍꯪꯉ
ꯍꯧꯖꯤꯛ ꯃꯥ ꯑꯗꯨꯃꯥꯏꯅ ꯑꯗꯨꯝ ꯍꯥꯏꯗꯤ ꯃꯥꯒꯤ ꯋꯥꯈꯜꯗꯣ ꯃꯥꯥꯏ ꯋꯥꯈꯟꯗꯣ ꯅꯤꯡꯁꯤꯡꯤꯡ ꯃꯥꯡꯖꯤꯡ ꯑꯗꯨꯝ ꯇꯧꯕ ꯂꯩꯗꯅ ꯍꯧꯖꯤꯛꯁꯦ ꯑꯗꯨ ꯑꯗꯨ ꯑꯩꯅ ꯃꯉꯣꯟꯗ ꯍꯪꯅꯤꯡꯕꯁꯦ ꯉꯥꯏꯈꯀꯣ ꯄꯥꯏꯌꯣ ꯑꯣꯝꯇ ꯑꯥ ꯃꯥ ꯍꯧꯖꯤꯛ ꯋꯥꯈꯟꯗꯣ ꯅꯤꯡꯁꯤꯡ ꯃꯥꯡꯖꯤꯡ ꯈꯜ ꯂꯩꯕꯗꯣ ꯑꯗꯨ ꯑꯩꯅ ꯍꯧꯖꯤꯛ ꯃꯉꯣꯟꯗ ꯍꯪꯅꯤꯡꯕꯁꯦ ꯍꯥꯏꯅꯤꯡꯕꯁꯦ ꯑꯁ ꯈꯪꯗꯦꯗ ꯑꯩꯗ ꯍꯥꯏꯐꯝ ꯊꯣꯛꯄꯕꯨꯗꯤ ꯅꯪꯉꯣꯟꯗꯕꯨꯗꯤ ꯍꯥꯏꯈ꯭ꯔꯦ ꯍꯥꯏꯕ ꯌꯥꯕꯁꯤꯡꯗꯨꯗꯤ ꯍꯥꯏꯈ꯭ꯔꯦ ꯑꯗꯣ ꯈꯪꯗꯦ ꯅꯪ ꯌꯥꯝ ꯍꯥꯏꯅꯗ꯭ꯔꯒꯗꯤ ꯀꯥꯏꯅ ꯂꯥꯞꯊꯣꯛꯄꯒꯤ ꯃꯑꯣꯡꯒꯨꯝꯕ ꯍꯥꯏꯕꯗꯣ ꯃꯉꯣꯟꯗ ꯑꯗꯨꯒꯨꯝꯕ ꯍꯥꯏꯕꯗꯣ ꯍꯥꯏꯁꯤꯔꯥ ꯍꯥꯏꯔꯣꯏꯁꯤ ꯨꯖꯔꯥ
ꯈꯪꯗꯦꯅꯦ ꯎꯝ ꯍꯣꯏ ꯍꯥꯏꯕꯁꯨ ꯌꯥꯏ ꯍꯣꯏ ꯍꯣꯏ ꯍꯣꯏ ꯍꯣꯏ ꯅꯪ ꯈꯜꯂꯤꯗꯣ ꯆꯨꯝꯃꯦꯕ ꯑꯗꯣ ꯍꯥꯏꯕꯁꯨ ꯌꯥꯏ ꯀꯩꯁꯨ ꯀꯥꯏꯗꯦꯅ ꯁꯦꯡ ꯁꯦꯡꯅ ꯍꯥꯏꯅꯕꯗꯨꯅ ꯐꯠꯇ꯭ꯔꯣ ꯕꯦꯁꯅꯦ ꯑꯗꯨꯅ
ꯅꯠꯇꯦ ꯅꯠꯇꯦ ꯁꯦꯡ ꯁꯦꯡꯅ ꯍꯥꯏꯅꯕ ꯍꯥꯏꯕꯗꯤ ꯍꯣꯏ ꯑꯩꯗꯤ ꯑꯩꯁꯨ ꯍꯥꯏꯕ ꯌꯥꯕꯦ ꯅꯉꯣꯟꯗ ꯍꯥꯏꯈ꯭ꯔꯦ ꯑꯗꯨ ꯅꯪ ꯌꯥꯝ ꯊꯥꯖꯗꯕ ꯀꯩ ꯍꯥꯏꯅꯤ ꯅꯪ ꯌꯥꯝ ꯊꯥꯖꯗ꯭ꯔꯒꯗꯤ ꯅꯪꯒꯤ ꯌꯥꯝ ꯊꯥꯖꯗ꯭ꯔꯒꯗꯤ
ꯎꯝ
ꯑꯗꯨꯝ ꯀꯩ ꯍꯥꯏꯅꯤ ꯂꯥꯞꯊꯣꯛꯄꯒꯤ ꯃꯑꯣꯡꯒꯨꯝꯕ ꯍꯥꯏꯕ ꯇꯥꯔꯦꯅꯦ ꯋꯥꯗꯣ ꯅꯪ ꯌꯥꯝ ꯊꯥꯖꯗ꯭ꯔꯒꯗꯤ ꯇꯧꯔꯒ ꯑꯗꯨꯗꯣ ꯍꯥꯏꯕ꯭ꯔ ꯐꯕ꯭ꯔꯥ ꯍꯥꯏꯔꯗꯕ꯭ꯔ ꯍꯥꯏꯗꯤ ꯑꯁ ꯃꯥꯁꯤꯁꯨ ꯍꯦꯛꯇ ꯐꯠ ꯍꯦꯛꯇ ꯂꯩꯊꯣꯛꯄꯁꯤꯗꯅꯦ ꯑꯩꯗꯤ ꯀꯩꯅꯣꯝ ꯗꯔꯀꯥꯔ ꯂꯩꯇꯦ ꯍꯥꯏꯕꯒꯤ ꯄꯣꯠꯇꯣ ꯑꯃꯨꯃꯨꯛ ꯇꯧꯋꯦꯕ ꯃꯥꯁꯨ
ꯎꯨꯝ
ꯑꯗꯨꯗꯩꯅꯤꯅꯦ ꯑꯩ ꯑꯗꯨ ꯑꯃꯨꯛ ꯍꯥꯏꯖꯤꯜꯂꯨꯔꯒ ꯐꯒꯤ ꯐꯒꯤꯗ ꯑꯃꯨꯛ ꯇꯠꯈꯤꯗ ꯍ ꯍ ꯍ ꯇꯠꯈꯤꯗ꯭ꯔꯥ ꯑꯃꯨꯛ ꯈꯟꯕ
ꯃꯨꯟꯅ ꯈꯟꯕ ꯌꯥꯏ ꯃꯨꯟꯅ ꯈꯜꯂꯒ ꯑꯃꯨꯛ ꯑꯣꯟꯊꯗ ꯃꯨꯟꯅ
ꯑꯗꯨꯅꯤꯗ ꯑꯩꯅꯁꯨ ꯑꯩꯅꯁꯨ ꯍꯪꯅꯤꯡꯉꯤꯁꯦ ꯅꯪ ꯌꯥꯝ ꯈꯪꯗꯦ ꯑꯩꯅꯁꯨ ꯍꯥꯏꯕ ꯌꯥꯕꯨ ꯗꯤ ꯅꯉꯣꯟꯗ ꯍꯥꯏꯔꯦ ꯑꯗꯨ ꯈꯪꯗꯦ ꯅꯪꯅ ꯌꯥꯝ ꯊꯥꯖꯗ꯭ꯔꯒꯗꯤ ꯍꯥꯏꯕꯒꯤ ꯄꯣꯠꯇꯨ ꯅꯪ-ꯅꯪꯅ ꯌꯥꯝ ꯊꯥꯖꯗ꯭ꯔꯒꯗꯤ ꯑꯗꯨꯝ ꯀꯩ ꯍꯥꯏꯅꯤ ꯂꯥꯞꯊꯣꯛꯅꯕ ꯍꯥꯏꯗꯣꯏꯔꯥ ꯇꯣꯛꯅꯅꯕ ꯍꯥꯏꯗꯣꯏꯔꯥ ꯑꯗꯨꯒꯨꯝꯕ ꯄꯣꯠꯇꯣ ꯍꯥꯏꯕꯅ ꯐꯕ ꯍꯣꯏ ꯍꯥꯏꯔꯣꯏꯗꯕꯅ ꯐꯕ꯭ꯔꯁꯤꯅꯤ ꯑꯗꯨ ꯍꯥꯏꯔꯦ ꯈꯜꯂꯣꯅꯦ ꯑꯃꯨꯛꯀꯥ ꯑꯗꯨ ꯍꯥꯏꯔꯦ ꯈꯜꯂꯣꯅꯦ ꯐꯔꯦ ꯐꯔꯦ ꯄ ꯉꯁꯤꯗꯩ ꯄꯥꯎ ꯐꯥꯎꯅꯔꯔꯣꯏꯅ ꯄꯠ ꯑꯃꯨꯛ ꯇꯧꯈ꯭ꯔꯗꯤ ꯑꯗꯨꯃꯥꯏꯅ ꯇꯧꯒꯜꯂꯦꯕ ꯃꯥꯗꯣ ꯈꯪꯕ꯭ꯔ
ꯑꯥ-ꯑ-ꯑꯥ
ꯉꯁꯥꯏꯖꯨꯅꯦ ꯍꯥꯏꯕ ꯌꯥꯕ ꯍꯥꯏꯔꯦ ꯑꯩꯅ ꯅꯪꯒ ꯇꯧꯕꯅꯦ ꯑꯗꯨ ꯇꯧꯅꯔꯒ ꯄꯩꯁꯥ ꯐꯪꯕꯒꯤ ꯑꯃ ꯂꯩ ꯈꯣꯠꯂꯦ ꯑꯗꯨꯃꯥꯏꯅ ꯇꯧꯕꯅꯦ ꯈꯣꯠꯄꯅꯦ ꯏꯁꯀ꯭ꯔꯤꯟ ꯁꯣꯠ ꯇꯧ ꯊꯥꯕꯅꯦ ꯃꯉꯣꯟꯗ
ꯑꯥ
ꯑꯗꯣ ꯈꯪꯗꯦ ꯀꯩ ꯍꯥꯏꯗꯣꯏꯅꯣ ꯃꯥꯗꯤ ꯑꯩꯒ ꯄꯥꯎ ꯐꯥꯎꯅꯕ ꯍꯧꯔꯛꯄꯗꯒꯤ ꯑꯗꯨꯒꯨꯝꯕꯗꯣ ꯈꯟꯈ꯭ꯔ ꯅꯦ ꯍꯥꯏꯌꯦꯕ ꯑꯃꯗꯨꯒ ꯐꯥꯎꯅꯕꯗꯨꯗ ꯑꯗꯨꯒꯨꯝꯕ ꯀꯔꯤ ꯀꯥ ꯇꯧꯔꯝꯒꯗ꯭ꯔꯥ ꯁꯤ ꯑꯗꯨ ꯈꯟꯒꯔꯥꯕꯅꯤ ꯍꯥꯏꯌꯦꯕ
ꯑ-ꯍꯦ-ꯍꯦ-ꯍꯦ-ꯍꯦ
ꯑꯗꯣ ꯈꯪꯗꯦ ꯀꯩ ꯍꯥꯏꯗꯣꯏꯅꯣ ꯅꯣꯏꯗ ꯍꯪꯉꯛꯀꯗ꯭ꯔꯥ ꯑꯃꯨꯛ ꯈꯟꯕ ꯏꯅꯥꯎ ꯄꯤꯁꯨꯅꯦꯕ ꯃꯆꯤꯟꯗꯣ ꯌꯥꯝ ꯌꯥꯎꯕꯅꯦꯕ ꯑꯗꯨꯁꯨ ꯈꯪꯕ꯭ꯔꯥ
ꯎꯝ ꯍ-ꯍ-ꯍ-ꯍ
ꯃꯦꯔꯤꯒ ꯃꯣꯏꯒ ꯄꯨꯜꯂꯤꯉꯩ ꯃꯇꯝꯗ ꯏꯅꯥꯎꯄꯤꯒꯤ ꯑꯦꯐ ꯕꯤ ꯑꯦꯀꯥꯎꯟꯗꯣ ꯃꯥꯅ ꯄꯥꯏꯔꯦꯕꯀꯣ ꯄꯥꯏꯔꯦ ꯍꯥꯏꯕꯗꯤ ꯄꯨꯔꯥ ꯄꯥꯏꯕꯨꯗꯤ ꯅꯠꯇꯕ ꯃꯣꯏ ꯂꯝ ꯐꯝꯃꯤꯟ ꯐꯝꯟꯅ ꯐꯝꯃꯤꯟ ꯐꯝꯃꯤꯟꯅꯔꯒ ꯏꯅꯥꯎꯄꯤ ꯑꯦꯀꯥꯎꯟꯗꯨꯗꯒꯤ ꯇꯦꯛꯁ ꯊꯥꯕꯤꯔꯅꯤꯗꯅ ꯃꯦꯔꯤꯅꯥ ꯏꯅꯥꯎꯄꯤ ꯑꯗꯨꯗ ꯇꯦꯛꯁꯀ ꯐꯖꯅ ꯊꯥꯕ ꯍꯩꯇ꯭ꯔꯤꯕꯅꯦꯕ ꯑꯗꯨꯅ-ꯑꯗꯨꯅ ꯃꯦꯔꯤ ꯊꯥꯕ ꯌꯥꯕ ꯊꯥꯕꯤꯔꯅꯤ ꯑꯗꯨꯒ ꯕꯣꯏꯁ ꯀꯨꯝꯕ ꯊꯥꯔꯝꯗꯥꯏꯗꯅꯦ ꯏꯅꯥꯎꯄꯤꯗ ꯊꯥꯍꯟꯕ ꯍꯥꯏꯗꯤ ꯍꯥꯏꯗꯤ ꯏꯅꯥꯎꯄꯤ ꯃꯥꯟꯅꯕ ꯍꯥꯏꯕ ꯇꯥꯔꯦꯅꯦ ꯇꯦꯛꯁꯇꯨꯗꯤ ꯇꯦꯛꯁꯇꯨꯗꯤ ꯃꯦꯔꯤꯟ ꯊꯥꯔꯒ ꯏꯅꯥꯎꯄꯤ ꯑꯃꯨꯛ ꯃꯥꯟꯅꯕ ꯚ ꯚ ꯚꯣꯏꯁꯇ ꯃꯇꯦꯛ ꯃꯇꯦꯛ ꯇ ꯑꯃꯨꯛ ꯊꯥꯍꯟꯕ ꯏꯅꯥꯎꯅꯨꯄꯤꯗ ꯑꯗꯩ ꯑꯗꯨ ꯎꯕ ꯃꯌꯥꯝꯗꯣ ꯑꯩꯅ ꯐꯥꯔꯦꯕ ꯃꯥꯅ ꯇꯧꯔꯤ ꯃꯌꯥꯝꯗꯣꯥ ꯐꯥ ꯑꯗꯒꯤ ꯑꯩꯗꯤ ꯏꯅꯥꯎꯄꯤ ꯀꯧꯁꯜꯂꯒ ꯐꯖꯅ ꯉꯥꯡ ꯈꫭꯏ ꯌꯨꯝꯗ ꯎꯟ ꯐꯖꯅ ꯉꯥꯡ ꯃꯥꯗꯨ ꯀꯞꯄꯅꯦꯕ ꯈꯪꯕ꯭ꯔꯥ ꯑꯩ ꯑꯗꯨ ꯅꯨꯃꯤꯠꯇ ꯁꯨꯡꯐꯨ ꯐꯨꯕꯤꯗꯕꯅꯦꯕ ꯉꯥꯡꯕꯗ ꯀꯝꯄꯅꯦ ꯃꯥꯗꫭ ꯀꯩꯒꯤꯅꯣ ꯃꯤꯉꯣꯟꯗ ꯑꯗꯨꯃꯥꯏꯅ ꯇꯧꯈꯠꯂꯤꯗꯣ ꯈꯣꯠꯂꯤꯗꯣꯅ ꯑꯩꯅ ꯐꯖꯅ ꯉꯥꯡꯕꯅꯦꯕ꯫ ꯑꯗ ꯑꯩꯅ ꯍꯥꯏꯕꯅꯦ ꯃꯉꯣꯟ ꯅꯪ ꯎꯡ ꯑꯩ ꯃꯦꯔꯤꯖꯦ ꯀꯅꯥꯅꯣ ꯍꯥꯏꯅ ꯑꯩ ꯌꯦꯡꯊꯣꯛꯈꯤꯅꯤ ꯌꯦꯊꯣꯛ ꯑꯩꯈꯣꯏ ꯌꯦꯡꯊꯣꯛꯀꯅꯤ ꯈꯣꯠꯀꯅꯤ ꯑꯩꯅ ꯍꯥꯏꯕꯅꯦ ꯑꯗ ꯑꯗꯨꯒꯤ ꯋꯥꯗꯣ ꯃꯥꯅ ꯃꯦꯔꯤꯗꯤ ꯍꯥꯏ ꯂꯩꯔꯝꯕ ꯌꯦꯡꯉꯣꯅꯦ ꯏꯌꯥꯝꯕꯅ ꯅꯪꯖꯦ ꯀꯅꯥꯅꯣ ꯌꯦꯛꯊꯣꯛꯀꯅꯤ ꯍꯥꯏ ꯈꯣꯠꯂꯦꯅ ꯑꯗꯨ ꯍꯥꯏ ꯂꯩꯔꯝꯕ ꯃꯦꯔꯤꯅ ꯑꯃꯨꯛ ꯑꯩꯉꯣꯟꯗ ꯍꯥꯏꯔꯛꯄ ꯑꯗꯨ ꯌꯦꯡꯉꯣ ꯑꯗꯨ ꯀꯔꯤ ꯀꯣꯛꯅꯣ ꯍꯥꯏꯕꯅꯤꯗ ꯏꯅꯥꯎꯄꯤꯒꯤ ꯑꯗꯨꯒꯤ ꯑꯩ ꯇꯜꯂꯦꯕ ꯏꯅꯥꯎꯄꯤꯗꯁꯨ ꯋꯥ ꯉꯥꯡꯕꯁꯦ ꯌꯥꯝ ꯉꯥꯎꯕꯅꯦꯕ ꯑꯗꯨꯁꯨ꯫
ꯐꯔꯦ - ꯐꯔꯦ ꯑꯃꯨꯛ ꯇꯧꯔꯛꯀꯦꯀꯣ꯫
ꯎꯝ꯫